ꯍꯜꯂꯣ
ꯀꯃꯥꯏ ꯀꯃꯥꯏ ꯇꯧꯕꯤꯔꯤ
ꯆꯥꯕ ꯂꯣꯏꯔ ꯍꯜꯂꯛꯑꯒ ꯇꯨꯝꯃꯦ
ꯆꯥꯛ ꯆꯥꯔꯨꯔꯕ‌ꯣ ꯍꯥꯏꯖ‌ꯦ
ꯎꯝ
ꯑꯩꯗꯤ ꯆꯥꯗꯔꯤꯅꯦ
ꯍꯧꯖꯤꯛꯐꯥꯎ ꯅꯁꯥꯗꯣ ꯁꯨꯍꯟ
ꯀꯩ ꯑꯕ
ꯅꯁꯥꯗꯣ
ꯅꯠꯇꯦꯍꯦ
ꯎꯝ ꯃꯥꯜꯂꯦꯗ ꯅꯪꯒꯤꯁꯦ
ꯃꯥꯟꯒꯅꯣ
ꯅꯁꯥꯒ
ꯅꯨꯡꯁꯤꯗ꯭ꯔꯦ ꯂꯧꯁꯤꯟꯕꯤꯕ ꯉꯥꯏꯔꯤꯅꯦ
ꯂꯧꯁꯟꯕꯤꯕ
ꯅꯠꯇꯦ
ꯎ ꯃꯥ ꯃꯥꯂꯦꯗ ꯃꯤꯅ ꯂꯧꯁꯤꯟꯒꯤꯕ ꯃꯥꯂꯦꯗ
ꯃꯤ ꯂꯧꯁꯤꯜꯂꯒ ꯀꯔꯤ ꯅꯨꯡꯉꯥꯏꯗꯣꯏꯅꯣ
ꯅꯨꯡꯉꯥꯏꯔꯛꯑꯗꯤ
ꯅꯨꯡꯉꯥꯏꯔꯣꯏꯍꯦ
ꯎꯝ ꯍꯥꯏꯕ ꯉꯝꯗꯦꯀꯣ
ꯀꯩ ꯑꯕ
ꯍꯥꯏꯕ ꯉꯝꯗꯦꯕ ꯀꯅꯥ ꯈꯪ
ꯉꯝꯃꯤ ꯀꯩꯅꯣ
ꯎꯝ ꯆꯥꯛ ꯆꯥ ꯌꯥꯗ꯭ꯔꯣ ꯑꯗꯨꯛ ꯍꯥꯎꯕ ꯑ‌ꯦꯟꯖꯥꯡ ꯊ‌ꯣꯡꯉꯒ
ꯆꯥꯅꯤꯡꯗꯦ
ꯆꯥꯒꯦꯅ ꯆꯥꯔꯗꯤ ꯆꯪꯕꯅꯦ ꯑꯗꯨꯝ ꯅꯪꯅ ꯆꯥꯅꯤꯡꯕꯒꯨꯝ ꯆꯥꯅꯤꯡꯕꯒꯨꯝ ꯈꯜꯂ ꯂꯩꯕꯩ
ꯍꯣꯏ ꯑꯩꯖꯨ ꯇꯟꯕ ꯍꯥꯏꯇꯥꯔꯦ
ꯇꯟꯕꯤꯒꯅꯨ ꯇꯟꯕꯤꯒꯅꯨ ꯆꯥꯛꯇꯤ ꯆꯥꯕꯤꯒꯗꯕꯅ‌ꯦ ꯆꯥꯡ ꯅꯥꯏꯅ ꯆꯥꯕꯤꯒꯗꯕꯅꯦ
ꯆꯥꯡ ꯅꯥꯏꯅ ꯆꯥꯒꯗꯕꯅꯤ ꯆꯥꯡ ꯅꯥꯏꯅ ꯇꯨꯝꯕꯤꯒꯗꯕꯅꯤ
ꯎꯝ ꯑꯗꯨꯅꯤ ꯑꯗꯨꯃꯛꯅꯤ ꯍꯥꯏꯕꯤꯔꯤꯕꯗꯨ ꯇꯧꯁꯨ ꯇꯧꯕꯤꯌꯨ ꯏꯟꯕꯤꯌꯨ
ꯇꯧꯕ ꯌꯥꯗ꯭ꯔꯦꯅꯦ ꯇꯨꯝꯕ ꯌꯥꯗ꯭ꯔꯦ ꯆꯥꯕ ꯌꯥꯗ꯭ꯔꯦ
ꯋꯥꯈꯟꯒ ꯌꯥꯝ ꯇꯧꯔꯤꯕ ꯅꯪꯁꯦ
ꯋꯥꯈꯜ ꯌꯥꯝ ꯇꯧꯗꯦ ꯈꯔ ꯇꯧꯋꯦ
ꯌꯥꯝ ꯅꯠꯇ‌ꯦ ꯈꯤꯠꯇꯪ
ꯈꯤꯇꯪ
ꯈꯤꯇꯪ
ꯈꯤꯇꯪ ꯏꯟꯖꯥꯡ ꯍꯥꯎꯔꯕꯣ ꯋꯥꯈꯜ ꯅꯨꯡꯉꯥꯏꯕ ꯃꯥꯜꯂꯤꯗ
ꯑ ꯑꯥ ꯊꯤ ꯅꯨꯉꯥꯏ ꯋꯥꯈꯟꯗꯤ ꯋꯥꯈꯟ ꯅꯨꯡꯉꯥꯏꯃꯟꯗꯅ ꯍꯜꯂꯛꯑ ꯇꯨꯝꯃꯤ
ꯍꯥꯎꯕꯒꯤ
ꯌꯦꯟꯁꯥꯡ ꯍꯥꯎꯕꯩꯔꯕ
ꯍꯣꯏ
ꯍꯣꯔꯦꯟꯗꯤ ꯌꯦꯟꯖꯥꯡ ꯑꯍꯥꯎ ꯆꯥꯗꯨꯢꯔꯕ ꯇꯥꯏ ꯍꯣꯔꯦꯟꯗꯤ ꯏꯟꯖꯥꯡ ꯑꯍꯥꯎꯕ ꯆꯥꯗꯣꯏꯔꯕ
ꯇꯥꯏ ꯇꯥꯏ
ꯑꯩ ꯉꯥꯡꯕꯗꯣ ꯐꯖꯅ ꯇꯥꯗꯕ꯭ꯔꯣ
ꯇꯥꯏꯕ ꯇꯥꯏꯕ
ꯇꯥꯕ꯭ꯔꯣ ꯅꯪ ꯇꯨꯃꯤꯟ ꯇꯨꯃꯤꯟ ꯂꯩꯕꯗꯨꯗꯅꯦ
ꯑꯥ ꯄꯥꯈꯠꯄꯔ
ꯄꯥꯈꯠꯂꯦꯕ
ꯎꯝ
ꯃꯤꯍꯨꯟ ꯊꯥꯎꯟꯒꯁꯦ ꯁꯨꯗꯦꯕ ꯄꯥꯏꯊꯣꯛꯀꯦ ꯇꯧꯋꯦꯕ--ꯋꯥꯔꯤꯁꯤꯗꯤ
ꯁꯦ ꯀꯩ ꯖꯦꯟꯂ ꯌꯦꯟꯁꯥꯡꯁꯦ ꯈꯪꯗ꯭ꯔꯤꯗ ꯆꯥꯁꯤꯔꯥ ꯆꯥꯔꯣꯏꯁꯤꯔꯥ ꯑꯗꯨ ꯍꯣꯔꯦꯟ ꯅꯨꯃꯤꯗꯥꯡ ꯋꯥꯏꯔꯝꯗ ꯈꯟꯅꯔꯒ ꯌꯦꯡ ꯈꯪꯒꯅꯤ ꯎꯝ
ꯈꯪꯗ꯭ꯔꯦꯗ ꯅꯣꯡꯗꯝꯕ
ꯑꯗꯨꯒꯅꯦ ꯀꯩꯅꯣ ꯕꯁꯟꯇꯥ ꯅꯣꯡꯉꯥꯜꯂꯝꯗꯥꯏ ꯍꯥꯏꯁꯦ ꯀꯔꯤꯅꯣ
ꯕꯁꯟꯇꯒꯤ ꯅꯣꯡꯉꯥꯜꯂꯝ ꯗꯥꯏ ꯑꯩꯁꯨ ꯀꯃꯥꯏꯅ ꯑꯦꯛꯁꯄ꯭ꯂꯦꯟ ꯇꯧꯗꯣꯏꯅꯣ ꯍꯩꯇꯦꯅꯦ꯫
ꯎꯝ ꯑꯩꯅꯀꯣ ꯅꯣꯡꯃꯀꯣ ꯑꯩꯅ ꯀ꯭ꯂꯥꯁ ꯏꯂꯕꯦꯟ ꯀꯥꯏꯔꯤꯉꯩꯗ ꯇꯥꯕ꯭ꯔꯥ
ꯇꯥꯏ꯫
ꯑꯗꯣ ꯑꯩꯈꯣꯏ ꯑꯣꯖꯥ ꯑꯃ ꯑ ꯃꯥꯁꯦ ꯀꯦꯃꯤꯁꯇ꯭ꯔꯤ ꯂꯧꯕꯅꯦꯕ ꯅꯨꯄꯤꯅꯦꯕ ꯑꯗ ꯑꯩꯅ ꯃꯥꯏ ꯀ꯭ꯂꯥꯁꯇ ꯕꯁꯟꯇꯥꯏ ꯅꯣꯡꯉꯥꯜꯂꯝꯗꯥꯏ ꯍꯥꯏꯔꯛꯄ ꯑꯩꯅ ꯍꯥꯏꯕꯤꯕ
ꯑꯥ
ꯑꯗꯨ ꯃꯥꯅ ꯑꯗꯨꯝ ꯑꯗꯨꯒꯤ ꯀꯩꯅꯣꯗꯣ ꯃꯤꯅꯤꯡꯗꯣ ꯈꯪꯕ꯭ꯔ ꯍꯪꯉꯛꯄ
ꯅꯪ ꯈꯪꯍꯧ ꯌꯥꯗ꯭ꯔꯣ ꯑꯗꯨꯗ
ꯑꯩꯅ ꯈꯪꯗꯦ ꯍꯥꯏꯕꯒꯤ ꯈꯪꯗ꯭ꯔꯗꯤ ꯍꯥꯏꯒꯅꯨ ꯑꯗꯨ ꯃꯤꯅꯤꯡꯗ‌ꯣꯁꯨ ꯀꯔꯤꯒꯤꯅꯣ ꯀꯔꯤ ꯍꯥꯏꯕꯅꯣ ꯈꯪꯗ‌ꯦꯗ ꯍꯥꯏꯒꯅꯨ ꯍꯥꯏꯅ ꯍꯥꯏꯔꯛꯄꯅꯤꯗ
ꯍꯥꯏꯗꯤ ꯅꯪꯅ ꯃꯥꯅ ꯍꯪꯉꯛꯏ ꯀꯣꯏꯁꯟꯗꯨꯒ ꯃꯔꯤ ꯂꯩꯅꯗꯕ ꯑꯣꯏꯔꯝꯒꯅꯤꯌꯦ ꯌꯥꯝꯅ ꯀꯩꯅꯣ ꯑꯣꯏꯕꯗꯤ ꯅꯠꯇꯦ ꯕꯁꯟꯇꯒꯤ ꯕꯁꯟꯇꯒꯤ ꯅꯣꯡꯉꯥꯜꯂꯝꯗꯥꯏ ꯍꯥꯏꯕꯗꯤꯀꯣ ꯑꯁ ꯌꯥꯝ ꯂꯨꯏꯅꯦ ꯍꯥꯏꯕ ꯍꯩꯇꯦꯅꯦ ꯑꯦꯛꯁꯄ꯭ꯂꯦꯟ ꯇꯧꯕꯗꯣ
ꯎꯝ ꯕꯁꯟ ꯕꯁꯟ ꯇꯥ ꯍꯥꯏꯕꯗꯤ ꯑꯩꯈꯣꯏꯅ ꯀꯃꯥꯏ ꯍꯥꯏꯅꯤ ꯑꯥ ꯂꯞꯀꯤ ꯐꯤꯂꯤꯡ ꯐꯥꯎꯔꯛꯄ ꯍꯥꯏꯒꯗ꯭ꯔ
ꯑꯥ-ꯑꯥ
ꯑꯗꯨꯗꯣ ꯕꯁꯟꯇ ꯍꯥꯏꯗꯤ ꯍꯧꯔꯛꯄ ꯕꯁꯟꯇ ꯂꯥꯛꯑꯦ ꯀꯥꯏ ꯍꯥꯏꯅꯩꯕ ꯕꯁꯟꯇ ꯍꯧꯔꯛ ꯑꯗꯨ ꯂꯞꯀꯤ ꯐꯤꯗꯤꯡ ꯂꯥꯛꯄꯗꯣ ꯑꯗꯨꯃꯥꯏꯅ ꯍꯥꯏꯗꯤ ꯀꯩꯅꯣ ꯑꯣꯏꯅ ꯍꯥꯏꯌꯦꯕ ꯑꯗꯨꯗꯨꯒ ꯕꯁꯟꯇꯒꯤ ꯅꯣꯡꯉꯥꯜꯂꯝꯗꯥꯏ ꯍꯥꯏꯔꯦ ꯀꯃꯥꯏ ꯍꯥꯏꯗꯣꯏꯅꯣꯅꯦ ꯅꯣꯡꯉꯥꯜꯂꯝꯗꯥꯏ ꯂꯥꯛꯑꯝꯗꯥꯏꯗ ꯀꯩꯅꯣꯝ ꯇꯧꯕ ꯑꯗꯨꯃꯥꯏꯅ ꯍꯥꯏꯗꯕꯒꯤ ꯃꯑꯣꯡꯗ ꯍꯥꯏ ꯑꯩ ꯍꯩꯇ꯭ꯔꯦ ꯅꯉꯣꯟꯗ ꯇꯝꯕꯗꯣ ꯑꯩꯅꯗꯤ ꯈꯪꯉꯦꯕꯀꯣ
ꯑꯥ ꯑꯗꯨꯗꯤ ꯅꯪ ꯈꯪꯕꯤꯔꯣ
ꯑꯩ ꯈꯪꯖꯔꯒꯦ
ꯎꯝ
ꯁꯨꯃꯥꯢ ꯍꯥꯏꯌꯣ ꯅꯪ ꯈꯪꯕꯒꯤ ꯈꯪꯕ ꯑꯗꯨꯝ ꯈꯪꯕꯤꯔꯣ ꯑꯩ ꯈꯪꯗꯕꯩ ꯑꯩ ꯈꯪꯗꯕ ꯑꯗꯨꯝ ꯈꯪꯖꯔꯔꯣꯏꯒꯦ
ꯎ ꯑꯗꯨꯃꯥꯏ ꯂꯩꯔꯒꯦ ꯑꯩꯁꯨꯦ ꯑꯗꯨ ꯑꯣꯖꯥꯁꯨ ꯑꯩꯉꯣꯟꯗ ꯍꯪꯉꯛꯄꯗ ꯑꯩꯅ ꯈꯪꯗꯦ ꯍꯥꯏꯕꯒꯤ ꯑꯗꯨꯗꯤ ꯍꯥꯏꯒꯅꯨ ꯍꯥꯏꯕꯒꯤ ꯑꯩꯁꯨ ꯇꯨꯃꯤꯟꯅ ꯂꯩꯈꯔꯕꯅꯦꯕ
ꯕꯦꯠ ꯋꯥ꯭ꯔꯠꯀ ꯃꯥꯟꯕ ꯍꯥꯏꯇꯥꯔꯦꯀꯣ ꯑꯗꯨꯗ
ꯑꯣ
ꯃꯥꯁꯨ ꯈꯪꯗꯗꯤꯀꯣꯛ ꯍꯥꯏꯕꯤꯔꯝꯕ ꯌꯥꯕꯗꯣ
ꯑꯣ ꯑꯩ ꯦꯠ ꯋꯥ ꯃꯥꯥꯟ ꯍꯥꯕ ꯑꯗꯨꯗꯤ ꯍꯥꯕ
ꯑꯩꯁꯨ ꯃꯥꯜꯂꯦꯕ ꯅꯪꯒꯤ ꯃꯥꯏ ꯈꯨꯍꯥꯏꯗꯨꯗ
ꯎꯝ
ꯀꯩꯁꯨ ꯌꯥꯝꯅ ꯀꯩꯅꯣ ꯑꯣꯏꯕꯗꯤ ꯅꯠꯇꯦꯕ ꯑꯗꯨ
ꯎꯝ--ꯌꯥꯝ ꯁꯥꯊꯤꯕ ꯍꯥꯏꯇꯥꯔꯦ ꯑꯗꯨ ꯑꯣꯖꯥ ꯑꯗꯨꯁꯨ
ꯑꯣ ꯍꯥꯏꯗꯤ ꯂꯥꯏꯔꯤꯛꯀ ꯑꯣꯏꯕ ꯃꯔꯤ ꯂꯩꯅꯗꯕꯒ ꯉꯥꯡꯉꯨꯕꯒꯤꯁꯨ ꯑꯣꯏꯔꯝꯕ ꯌꯥꯏ
ꯑꯣꯏꯔꯝꯕꯁꯨ ꯌꯥꯏ ꯑꯁ ꯃꯥꯖ‌ꯦꯀ‌ꯣ ꯀ‌ꯩꯍꯥꯏ ꯇꯥꯔ‌ꯦ ꯑꯩꯈꯣꯏ ꯀ꯭ꯂꯥꯁꯇꯨꯁꯨ ꯃꯤ ꯌꯥꯝꯗꯕꯅꯦꯕ
ꯑ
ꯑꯗꯨꯒ ꯃꯥꯅ ꯑꯩꯈꯣꯏ ꯀ꯭ꯂꯥꯁ ꯇꯤꯆ꯭ꯔꯁꯨ ꯑꯣꯏꯕ
ꯑꯥ
ꯑꯗꯨꯒꯤ ꯑꯁ ꯑꯩꯈꯣꯏꯕꯨ ꯃꯨꯟ ꯃꯨꯟꯅ ꯀꯩꯅꯣ ꯇꯧꯕꯗꯣ ꯑꯃ ꯑꯣꯏꯒꯦꯔꯥ ꯑꯃ ꯑꯣꯏꯒꯦꯔꯥ
ꯏꯁꯇ꯭ꯔꯤꯛ ꯑꯣꯏꯕ
ꯑꯣ ꯑꯗꯨꯝ ꯐꯖꯅ ꯌꯦꯡꯁꯟꯕꯗꯣ ꯃꯆꯥ ꯃꯆꯥ ꯃꯆꯥꯗꯁꯨ
ꯍꯣꯏ ꯑꯗꯨꯒꯨꯝꯕꯣ ꯌꯥꯝ ꯁꯥꯎꯅꯤꯡꯗ꯭ꯔꯥ ꯈ꯭ꯔ-ꯈ꯭ꯔ ꯀꯣꯝꯊꯣꯛꯄꯤꯔꯁꯨ ꯌꯥꯕꯗꯣ
ꯍ
ꯑꯣꯖꯥꯗ ꯂꯩ ꯅꯨꯡꯉꯥꯏꯕꯁꯦ ꯑꯩꯈꯣꯏꯅ ꯑꯣꯖꯥ ꯅꯨꯡꯉꯥꯏꯕ ꯍꯥꯏꯁꯦ ꯑꯣꯖꯥꯅ ꯑꯩꯈꯣꯏꯅ ꯍꯥꯏꯔꯤꯒꯩ ꯌꯥꯕꯤꯕ ꯑꯗꯨꯗꯒꯤꯗꯤ ꯂꯩꯗꯅ ꯑꯦꯛꯖꯥꯝꯗꯒꯨꯝꯕ ꯈꯔ ꯑꯗꯨꯝ ꯌꯦꯡꯕꯤꯕꯗꯣ ꯑꯗꯨꯒꯨꯝꯕꯗꯣ ꯅꯨꯡꯉꯥꯏꯕ ꯌꯥꯝ ꯏꯁꯇ꯭ꯔꯤꯛ ꯑꯣꯏꯔꯒ ꯌꯥꯝ ꯄꯛꯇꯦꯕ ꯃꯣꯏꯗꯤ ꯁꯥꯇ꯭ꯔ ꯏꯁꯇꯨꯗꯦꯟ ꯑꯣꯏꯔꯛꯇꯕꯒꯤ ꯇꯥꯏꯞꯇꯀꯣ
ꯑꯥ-ꯑꯥ-ꯑꯥ-ꯑꯗꯨ ꯅꯪ ꯑꯣꯖꯥ ꯑꯣꯏꯒꯗꯕꯅꯤꯅꯦ
ꯍꯥꯥ
ꯅꯪꯁꯦ ꯑꯣꯖꯥ ꯑꯣꯏꯒꯗꯕꯅꯦꯕꯣ
ꯂꯥꯛ ꯈꯪꯗꯤꯌ‌ꯦ ꯕ‌ꯣꯛ ꯅꯪꯗꯤ ꯆꯥꯔꯕꯣ--ꯆꯥꯗ꯭ꯔꯤ ꯄꯣ ꯄꯣ
ꯑ
ꯌꯥꯝ ꯇꯨꯝꯅꯤꯡꯉꯦ
ꯍꯂꯣ ꯀꯩꯒꯤꯅꯣ ꯈꯪꯗꯦ ꯐꯣꯟꯁꯦ ꯃꯈꯣꯟꯁꯦ ꯌꯥꯝ ꯍꯧꯒꯠꯂꯛꯄ ꯀꯥꯟꯗ ꯃꯤ ꯂꯥꯛꯑꯀꯥꯟꯗ
ꯎꯝ
ꯗ꯭ꯔꯥ
ꯑꯍꯟ ꯂꯥꯛꯑꯀꯥꯟꯗꯅꯦ ꯋꯥ ꯈꯔ ꯂꯥꯛꯑ ꯆꯟꯗꯣꯏꯅꯤꯅꯦ
ꯑꯣ ꯑꯣ ꯑꯣ
ꯑꯩꯈꯣꯏꯗꯤ ꯒ꯭ꯌꯥꯟ ꯇꯥꯕꯅꯤꯅꯀꯣ
ꯑ ꯒ꯭ꯌꯥꯟ ꯇꯥ ꯊꯕꯛ ꯇꯧꯕ ꯂꯩꯕꯗꯣ ꯃꯤꯅ ꯂꯥꯟ ꯈꯪꯅꯤꯡꯕꯕꯣ
ꯍꯥꯏꯗꯤ ꯒ꯭ꯌꯥꯟ ꯇꯥꯅ ꯂꯩꯕꯅꯤꯅ ꯁꯦꯟꯁꯇꯣ ꯂꯥꯟꯅ ꯈꯜꯍꯟꯅꯤꯡꯗꯕ ꯍꯥꯏꯇꯥꯔꯦꯅꯦꯀꯣ
ꯑ ꯌꯥꯝꯝ ꯐ ꯑꯗꯨ ꯎꯝ
ꯐꯕꯅꯦ
ꯎ ꯅꯪꯁꯦ ꯑꯣꯖꯥ ꯑꯣꯏꯒꯗꯕꯅꯤꯅꯦ ꯅꯪ ꯑꯗꯨꯃꯥꯏꯅ ꯈꯜꯂꯗꯤ ꯍꯠꯁ ꯑꯈꯣꯏ ꯈꯔ ꯅꯨꯡꯉꯥꯏꯅꯦ
ꯑꯣꯖꯥ ꯅꯨꯡꯉꯥꯏ ꯅꯨꯡꯉꯥꯏꯕ ꯂꯩꯕꯅꯦꯍꯦ
ꯎꯝ ꯎ ꯍ ꯂꯩꯇꯕ ꯅꯠꯇꯦ ꯑꯩꯈꯣꯏꯒꯤ ꯑꯩꯒꯤ ꯍꯣꯝ
ꯅꯨꯡꯉꯥꯏꯕ ꯂꯩꯔꯗꯤ ꯅꯨꯡꯉꯥꯏꯇꯕꯁꯨ ꯂꯩꯅꯤ ꯑꯋꯥꯕ ꯂꯩꯕꯒꯤ ꯅꯨꯡꯉꯥꯏꯕ ꯂꯩꯕꯅꯤ ꯀꯥꯏ ꯍꯥꯏꯅꯕꯗꯣ ꯁꯥꯊꯤꯕꯁꯨ ꯂꯩ ꯁꯥꯊꯤꯗꯕꯁꯨ ꯂꯩ ꯃꯤꯛꯁꯑꯞ ꯑꯣꯏ
ꯑꯗꯨꯅꯤ ꯑꯗꯨꯅꯤ ꯑꯩꯒꯤ ꯍꯣꯝ ꯁꯥꯏꯟꯁ ꯑꯣꯖꯥꯗꯤ ꯌꯥꯝ ꯅꯨꯡꯉꯥꯏꯕ ꯍꯥꯏꯇꯥꯔꯦ ꯑꯗꯨꯅ
ꯅꯪ ꯍꯣꯝ ꯁꯥꯏꯖ ꯂꯧꯔꯛꯄ꯭ꯔꯣ
ꯍꯣꯏ
ꯑꯩꯈꯣꯏꯁꯨ ꯍꯣꯝ ꯁꯥꯏꯟꯁ ꯑꯣꯖꯥꯗꯤ ꯑꯃ ꯅꯨꯡꯉꯥꯏꯌꯦ ꯑꯃ ꯅꯨꯡꯉꯥꯏꯇꯦꯕ ꯑꯅꯤꯁꯨ
ꯕꯦꯔꯀꯥꯗꯔ ꯗꯨꯗꯤ
ꯑꯁ ꯑꯃꯗꯤꯅꯦ ꯄꯤꯛꯇꯣꯛꯑꯒ ꯄꯤꯒꯅꯦ ꯑꯁ ꯃꯥꯅ ꯁꯥꯊꯤꯁꯦ ꯂꯣꯏꯔꯉ ꯄꯤꯛꯑꯒ ꯑꯃ ꯄꯤꯏꯕ
ꯃ‌--ꯃꯆꯥ ꯃꯆꯥꯁꯤꯡꯁꯦ ꯍꯣꯏ ꯁꯥꯊꯤꯕꯁꯨ ꯂꯩꯕꯅꯤꯅꯦ꯫
ꯑꯗꯨꯏꯅꯦ ꯃꯆꯥ ꯃꯆꯥꯅꯦ ꯌꯥꯝ ꯁꯥꯊꯤꯑꯦꯕ
ꯁꯥꯏꯁ ꯇꯨꯒ ꯆꯥꯅꯁꯨ ꯆꯥꯅ ꯗ꯭ꯔꯒ꯫ ꯑ ꯊꯠꯇ
ꯁꯥꯏꯖꯇꯨꯁꯨ ꯆꯥꯟꯅꯗꯕꯅꯤꯅꯀꯣ ꯋꯥꯈꯜꯁꯦ ꯈꯤꯇꯪ ꯁꯥꯎꯅꯤꯡꯉꯦ ꯍꯥꯏꯇꯥꯔꯦ
ꯑ
ꯇꯧꯗ꯭ꯔꯁꯨ ꯌꯥꯕ ꯄꯣꯠꯇꯨꯗ ꯌꯥꯝꯅ ꯏꯁꯇ꯭ꯔꯤꯛ ꯑꯣꯏꯁꯜꯂꯛꯄꯒꯨꯝꯕ ꯑꯗꯨꯃꯥꯏꯅ ꯇꯧꯋꯦꯕ ꯑꯗꯨꯗꯨꯝ ꯁꯥꯎꯅꯤꯡꯕ ꯍꯥꯏꯇꯥꯔꯦ
ꯑꯗꯨꯒꯨꯝꯕꯁꯨ ꯂꯩꯇꯕ ꯅꯠꯇꯦ ꯑꯗꯩꯈꯣ ꯣꯝ ꯁꯥꯏꯟꯁꯗꯗꯤ ꯌꯥꯝ ꯅꯨꯡꯉꯥꯏꯕ ꯍꯥꯏꯇꯥꯔꯦ ꯐꯖꯅꯁꯨ ꯇꯥꯛꯄ ꯃꯥꯒꯤꯗꯣ
ꯑꯣ ꯐꯖꯅꯗꯤ ꯇꯥꯛꯑꯦꯕ ꯑꯈꯣꯏꯁꯨ ꯇꯥꯛꯄꯩ ꯋꯥꯗꯤ ꯝꯥꯅ ꯇꯥꯛꯄꯗꯣ ꯈꯪꯍꯧꯗꯕ ꯌꯥꯗꯦꯕ꯫
ꯑꯥ
ꯑꯗꯨꯗꯅꯦꯕ ꯑꯩꯈꯣꯏꯅ ꯅꯨꯡꯉꯥꯏꯇ꯭ꯔꯤꯁꯦ ꯑꯩꯈꯣꯏꯅ ꯈꯤꯇꯪꯒ ꯅꯔꯚꯁꯀ ꯆꯠꯊꯣꯛꯎꯔꯗꯤ ꯑꯩꯈꯣꯏ ꯑꯗꯨꯝ ꯈꯣꯟꯊꯤ ꯆꯥꯔꯦ
ꯃꯤꯒꯤ ꯍꯥꯏꯗꯤ ꯐ꯭ꯔꯦꯁꯁꯦ ꯌꯦꯡꯕ ꯀꯥꯟꯗ ꯈꯪꯕ ꯃꯥꯜꯂꯦꯕ ꯃꯥꯗꯣ ꯑꯗꯣ ꯑꯩꯈꯣꯏꯁꯦ ꯈꯪꯗ꯭ꯔꯁꯨ ꯑꯗꯨꯝ ꯈꯪꯕ ꯁꯥꯔꯦ
ꯑꯥ ꯑꯥ
ꯇꯥꯅ ꯇꯥꯛꯄ ꯁꯥꯔꯦꯕꯗꯨ
ꯅꯠꯇꯔ ꯈꯣꯟꯗꯤ ꯆꯥꯒꯕ ꯅꯪꯒꯤꯁꯦ
ꯈꯣꯟꯊꯤ ꯆꯥꯗꯣꯏꯅꯦ ꯀꯣꯏꯁꯟ ꯍꯪꯉꯛꯇꯣꯏꯅꯦ꯫
ꯑ
ꯀꯣꯏꯁꯟ ꯍꯥꯡꯉꯛꯑꯒ ꯈꯉ ꯀꯣꯏꯁꯟꯗꯤ ꯍꯥꯡꯉꯛꯑꯒꯗꯤ ꯈꯪꯉꯣꯏꯗꯣꯏꯅꯦꯕ
ꯎꯝ
ꯈꯪꯕꯗꯤ ꯁꯥꯗꯣꯏꯅꯦꯕ
ꯎꯝ ꯑꯩꯈꯣꯏꯗꯤ ꯀꯩꯅꯣ ꯑꯩꯈꯣꯏ ꯁ꯭ꯀꯨꯜꯗꯨꯅ ꯅꯝꯐꯨ ꯀꯝꯄꯜꯁꯔꯤ ꯁꯕꯖꯦꯛ ꯂꯣꯏꯅꯃꯛꯀꯤ ꯀꯣꯆꯤꯡ ꯂꯧꯍꯜꯂꯦꯕ꯫
ꯑꯥ
ꯑꯗꯨꯗꯣ ꯑꯥ ꯀꯔꯤꯍꯥꯏꯁꯦꯔꯥ ꯅꯨꯡꯇꯤꯒꯤ ꯁꯕꯖꯦꯛ ꯂꯣꯏꯅꯃꯛ ꯂꯧꯗꯕꯅꯦꯕ
ꯑꯩꯈꯣꯏꯗꯤꯅꯦ ꯁꯨꯃꯥꯏꯅ ꯇꯧꯋꯦ ꯎꯝ ꯀꯩ ꯍꯥꯏꯕ ꯕꯣꯔꯗꯤꯡꯗ ꯑꯣꯏꯅ ꯌꯥꯎꯋꯦ
ꯑꯣ
ꯁ꯭ꯀꯨꯜꯒꯤ ꯕꯣꯔꯗꯤꯡ ꯂꯩꯌꯦꯕꯀꯣ ꯑꯗꯨꯗꯅꯦ ꯀꯣꯆꯤꯡ ꯂꯣꯏ ꯇꯧꯍꯜꯂꯦ ꯀꯣꯔꯁ ꯂ